ꯇꯥꯕ꯭ꯔꯣ
ꯇꯥꯏ
ꯇꯥꯔꯗꯤ ꯐꯔꯦ ꯇꯥꯗ꯭ꯔꯗꯤ ꯍꯥꯏꯅ ꯑꯩꯅ ꯄꯥꯈꯠꯆꯕ
ꯅꯪꯁꯨ ꯋꯥ ꯉꯥꯡꯉꯨꯔꯦ ꯍꯥꯟꯅ ꯍꯥꯟꯅꯗꯒꯤ ꯌꯥꯝ ꯍꯩꯈ꯭ꯔꯦꯀꯣ ꯍꯥꯟꯅꯗꯤ ꯈꯔ ꯈꯔ ꯀꯩꯅꯣ ꯇꯧ ꯇꯞꯄꯗꯣ ꯍꯟꯗꯛꯇꯤ ꯐ꯭ꯂꯨꯋꯦꯟꯁ ꯌꯥꯝ ꯑꯣꯏꯔꯛꯑꯦꯅꯦ
ꯑꯩ ꯑꯩ ꯋꯥ ꯉꯥꯡꯕ ꯌꯥꯝ ꯍꯩꯕꯅꯦ
ꯀꯔꯤꯁꯨꯅꯤꯗ ꯌꯥꯝ ꯅꯣꯞꯄꯗꯤ ꯅꯠꯇꯦꯗ
ꯆꯨꯝꯃꯦ ꯑꯗꯣ ꯅꯪꯒꯤ ꯈꯣꯟꯖꯦꯜꯗꯣꯀꯣ
ꯎꯝ ꯆꯥꯎꯕꯒꯤꯅꯤꯅꯦ ꯀꯩꯅꯣ
ꯐꯩꯅꯦ ꯆꯥꯎꯔꯗꯤ ꯑꯩꯗꯤ ꯅꯨꯄꯥ ꯑꯩ ꯅꯨꯄꯤ ꯄꯤꯛꯇꯧ ꯃꯥꯟꯕ꯭ꯔꯥ ꯆꯥꯎꯗꯧ ꯃꯥꯟꯕ꯭ꯔꯥ
ꯅꯪꯗ꯭ꯔꯥ
ꯎꯝ
ꯅꯣꯏ ꯅꯨꯄꯤꯗꯗꯤ ꯑꯩꯗꯤ ꯍꯥꯏꯕ ꯍꯩꯇꯦꯗ
ꯅꯠꯇꯦ ꯑꯩ ꯍꯥꯏꯌꯣꯕ ꯅꯪ ꯅꯪꯒꯤ ꯋꯥꯈꯜꯗ ꯑꯩ ꯅꯪ ꯋꯥꯈꯜꯗ
ꯑꯣ ꯌꯥꯝ ꯄꯤꯛꯀꯗꯕꯁꯨ ꯃꯥꯟꯗꯦ ꯌꯥꯝ ꯆꯥꯎꯒꯗꯕꯁꯨ ꯃꯥꯟꯗꯦ꯫ ꯑꯩ ꯒꯨꯝꯕꯗ ꯂꯩꯗꯧ ꯃꯥꯜꯂꯦ
ꯍꯩꯌꯦ ꯍꯩꯌꯦ ꯌꯥꯝ ꯍꯩꯔꯦ ꯅꯪ꯫ ꯃꯇꯥꯡ ꯆꯥꯕꯗ ꯀꯩꯅꯣꯝꯃ ꯂꯩꯕꯤꯒꯦ꯫
ꯑꯣ ꯌꯥꯏꯅꯦ ꯑꯗꯨꯗꯤ꯫
ꯍꯣꯏ ꯑꯆꯥꯄꯣꯠ ꯂꯩꯕꯤꯒꯦ ꯃꯇꯥꯡ ꯆꯥꯕꯗꯀꯣ꯫
ꯎꯝ ꯑꯁ ꯑꯆꯥꯄꯣꯠꯇꯤ ꯑꯩ ꯉꯥꯡꯗꯨꯝꯅ ꯑꯆꯥꯄꯣꯠꯇꯤ ꯌꯥꯝ ꯆꯥꯄꯣꯠꯇꯤ ꯆꯥꯅꯤꯡꯗꯦꯍꯦ꯫
ꯌꯥꯔꯦ ꯆꯍꯤ ꯀꯨꯟꯊ꯭ꯔꯥ ꯁꯨ ꯗ꯭ꯔꯤꯉꯩꯗ ꯄꯥꯈꯪꯁꯔꯤ ꯁꯔꯥ
ꯎꯝ
ꯉꯥ ꯆꯠꯄ ꯍꯦꯛ ꯂꯩꯔꯖꯥꯗ꯭ꯔꯣ
ꯑꯩ ꯖꯨꯏꯁꯒꯨꯝꯕꯗꯤ ꯈꯔ ꯄꯥꯝꯃꯦ ꯑꯗꯨ ꯆꯥꯕꯗꯤ ꯑꯇ ꯑꯇꯣꯞꯄ ꯆꯥꯕꯗꯤ ꯍ ꯂꯩꯅꯗꯗ
ꯑꯣ ꯑꯩꯈꯣꯏ ꯀꯦꯛꯀꯨꯝꯕ ꯆꯥꯗꯦ ꯆꯥꯒꯟꯁꯦ
ꯀꯦꯛꯀꯨꯝꯕ ꯑꯩ ꯀꯌꯥ ꯍꯥꯏ ꯅꯥꯇ
ꯑꯁ ꯉꯔꯥꯡꯗꯤ ꯑꯩꯈꯣꯏꯗꯤ ꯀꯦꯛ ꯂꯩꯔꯦ ꯀꯦꯛ ꯍꯥꯏꯕꯗꯤ ꯈꯔ ꯀꯕ ꯌꯥꯎꯕꯀꯣ
ꯎꯝ
ꯍꯥꯐ ꯇꯂꯤ ꯄꯥꯁ ꯁꯠ ꯔꯨꯄꯤꯥꯎꯕꯗꯤ ꯀꯁ
ꯑꯩꯅ ꯑꯩꯗꯤ ꯀꯦꯗꯤ ꯀꯌꯥ ꯍꯅꯗꯦ ꯕꯥꯔꯗꯦꯒꯨꯝꯕ ꯇꯧꯔꯁꯨ ꯑꯩ ꯀꯁ ꯍ ꯍꯥꯏ ꯍꯥꯏ
ꯑꯗꯨꯒꯨꯝꯕ ꯀꯩ ꯑꯣꯏꯕꯒꯤꯅꯦ ꯍꯥꯎꯋꯦ
ꯅꯍꯥꯟ ꯑꯩꯈꯣꯏꯅ ꯅꯪꯒꯤ ꯃꯔꯨꯞ ꯑꯃ ꯅꯨꯕꯥꯅꯤ ꯅꯪꯒꯤ ꯃꯔꯨꯞ ꯑꯃꯗꯣ
ꯍꯣꯏ ꯍꯣꯏ ꯍ
ꯍꯣꯁꯇꯦꯜ ꯂꯩꯃꯤꯟꯅꯕꯗ ꯂꯩꯃꯤꯟꯅꯕ ꯃꯇꯝꯗ ꯃꯣꯏ ꯀꯥꯡꯕꯨꯒꯤ ꯚꯥꯔꯗꯤ ꯑꯃ ꯇꯧꯕ ꯃꯥꯜꯅꯦꯕꯀꯣ
ꯑꯥ
ꯑꯩꯈꯣꯏꯗ ꯀꯦꯛ ꯊꯤꯟꯕ ꯂꯥꯛꯑꯒ ꯑꯩꯗꯤ ꯇꯨꯝꯔꯝꯕꯅꯦꯕ ꯍꯧꯒꯠꯂꯣ ꯍꯧꯒꯠꯂꯣ ꯍꯥꯏꯅ ꯃꯥꯏ ꯀꯥꯛ ꯑꯩꯁꯨ ꯐꯃꯨꯡꯗ ꯍꯦꯛ ꯐꯝꯃꯀꯥꯟꯗ ꯃꯣꯏ ꯆꯪꯉꯒ ꯑꯩꯒꯤ ꯃꯥꯏꯗ ꯀꯦꯛ ꯇꯩꯁꯟꯕꯗꯣ ꯑꯗꯨ ꯑꯗꯨꯃꯥꯏꯅ ꯇꯧꯕꯕꯀꯣ ꯑꯩꯅ ꯕꯥꯔꯗꯦ ꯆꯠꯄ ꯈꯨꯗꯤꯡ ꯑ ꯃꯥꯏꯗꯣ ꯁꯨꯃꯥꯏꯅ ꯇꯩꯔꯃꯤꯅꯦ ꯃꯤꯁꯤꯡꯅꯀꯣ ꯑꯗꯨꯗꯒꯤꯅꯦ ꯑꯩ ꯆꯥꯅꯤꯡꯗꯕꯁꯦ
ꯍꯥꯏ ꯃꯥꯏꯗ ꯇꯩꯕ ꯑꯣꯏꯅ ꯈꯜꯂꯦ ꯍꯥꯏꯕꯗꯨꯔꯣ
ꯃꯥꯏꯗ ꯑꯣꯏꯅ ꯈꯜꯂꯤ ꯇꯩꯔꯦꯅꯦ ꯑꯩ ꯆꯥꯕꯗꯤ ꯑꯩ ꯌꯥꯝ ꯆꯥꯅꯤꯡꯗꯦꯕ ꯆꯥꯗꯤ
ꯑꯁ ꯑꯩꯗꯤ ꯌꯥꯝ ꯍꯥꯎꯋꯦ
ꯑꯩꯗꯤ ꯑꯗꯨꯒꯨꯝꯕꯗꯤ ꯀꯌꯥ ꯆꯥꯅꯤꯡꯗꯦ
ꯅꯪꯅ ꯀꯩꯅꯣ ꯇꯧꯗꯕꯒꯤꯅꯦ ꯌꯥꯝ ꯌꯥꯝ ꯆꯥꯔꯛꯇꯕꯒꯤꯅꯦ ꯑꯩꯈꯣꯏꯗꯤ ꯌꯥꯝ ꯄꯥꯝꯃꯦ ꯀꯔꯤꯔꯣ ꯈꯪꯗꯦ
ꯆꯥꯅꯤꯡꯗꯕꯗꯣ ꯀꯌꯥ ꯌꯥꯝ ꯆꯥꯕ ꯌꯥꯕ꯭ꯔꯥꯅꯦ
ꯑꯗꯨ ꯑꯣꯏꯔꯁꯨ ꯆꯥꯎꯥꯛ ꯍꯥꯎꯕꯅꯤ ꯅꯪ
ꯑꯗꯨꯝ ꯆꯥꯔ ꯂꯥꯛꯌꯣ ꯍꯥꯎꯕꯗꯣ ꯃꯍꯥꯎꯗꯣ ꯅꯪ ꯁꯨꯅ ꯈꯪꯗꯕꯒꯤꯅꯦ
ꯑꯣ ꯑꯗꯨ ꯑꯣꯏꯔꯝꯕꯁꯨ ꯌꯥꯏ
ꯑ ꯃꯍꯥꯎꯗꯨꯀꯣ ꯈꯔ ꯋꯥꯠꯄ
ꯍꯣꯏ ꯃꯔꯨꯞ ꯀꯥꯡꯕꯨꯁꯦ ꯀꯩꯅꯣꯝ ꯇꯧꯔꯗꯤ ꯀꯦꯛ ꯀꯦꯛ ꯀꯦꯛ ꯇꯧꯔꯒ ꯂꯩꯔꯤꯕꯀꯣ ꯐꯦꯔꯋꯦꯜ ꯐꯦꯔꯋꯦꯜꯒꯨꯝꯕ ꯇꯧ ꯀꯥꯟꯗꯁꯨ ꯐꯦꯔꯋꯦꯜ ꯀꯦꯛꯃꯨꯛ ꯀꯛꯆ ꯍꯥꯏꯅ ꯑꯩꯗꯤ ꯑꯗꯨꯒꯨꯝꯕꯗ ꯑꯗꯨꯒꯨꯝꯕꯗ ꯀꯌꯥ ꯍꯩꯅꯗꯦꯕꯀꯣ ꯅꯣꯏ ꯑꯄꯥꯝꯕ ꯇꯧ ꯑꯩꯗꯤ ꯅꯣꯏꯅ ꯇꯧꯕꯗ ꯑꯗꯨꯝ ꯌꯥꯏ ꯌꯥꯏ ꯍꯥꯏꯅ ꯑꯃꯨꯛ ꯍꯥꯏꯕꯅꯤ ꯏꯊꯟꯇ ꯀꯔꯝ ꯇꯧꯕ ꯌꯥꯗꯦꯕꯀꯣ
ꯑꯗꯨꯅꯦ ꯅꯪꯁꯨ ꯌꯥꯝ ꯐꯔꯝꯕ ꯐꯔꯝꯗꯧ ꯃꯥꯜꯂꯤꯦ ꯑꯗꯨ ꯑꯩ ꯑꯗꯨꯕꯨ ꯅꯣꯏꯔꯣꯝꯗꯒꯤꯗꯤ ꯑꯩ ꯃꯦꯂꯥꯁꯨ ꯈꯪꯅꯗꯕꯅꯤꯅ
ꯎꯝ ꯈꯪꯅꯕ ꯈꯪꯅꯕ ꯇꯧꯎ
ꯅꯪ ꯈꯪꯅꯔꯤ ꯁꯤꯗꯤ ꯌꯥꯔꯦ ꯀꯌꯥꯝ ꯈꯪꯅꯈꯤꯔꯣ
ꯃꯤ ꯈꯪꯅꯕꯁꯤꯗꯤ ꯌꯥꯝ ꯌꯥꯝ ꯀꯥꯟꯅꯕꯅꯤꯀꯣ
ꯍꯣꯏ ꯑꯗꯨ ꯑꯩ ꯅꯣꯏꯔꯣꯝ ꯃꯅꯨꯡ ꯂꯣꯝ ꯆꯠꯂꯗꯤ ꯅꯣꯏ ꯂꯩꯔꯦꯅꯥ ꯅ ꯅꯪ ꯑꯗꯨꯝ ꯀꯟꯇꯦꯛꯇꯣ ꯇꯧꯔꯛꯄ ꯌꯥꯔꯦꯕ
ꯇꯃ ꯈꯨꯨꯟꯅ ꯂꯥꯏ ꯀꯣ ꯍꯥꯏꯕ ꯀꯥꯟꯗ ꯑꯩ ꯂꯥꯛꯄ ꯉꯝꯗꯁꯨ ꯃꯤ ꯊꯥꯔꯛꯑꯒ ꯀꯣ ꯏꯃꯔꯖꯦꯟꯁꯤꯒꯨꯝꯕ ꯃꯇꯝꯗ ꯃꯣꯏꯕꯨ ꯃꯣꯏꯕꯨꯣ ꯀꯩꯅꯣ ꯎꯅꯕꯤꯌꯣ ꯍꯥꯏꯅ ꯀꯣ ꯍꯥꯏꯅ ꯀ ꯀꯩꯅꯣ ꯍꯥꯏꯕꯤꯒꯦꯕ
ꯑꯗꯨꯅꯦ ꯅꯪ ꯂꯩꯁꯤꯗꯤ ꯌꯥꯔꯦ ꯃꯅꯨꯡꯂꯣꯝꯒꯤ
ꯗꯤ ꯌꯥꯕꯖꯥꯠꯅꯤ ꯑꯩꯈꯣꯏ ꯔꯣꯝꯒꯤ ꯑꯩꯈꯣꯏ ꯔꯣꯝꯁꯦ ꯑꯩꯈꯣꯏꯒꯤ ꯑꯦꯔꯤꯌꯥꯗꯣ ꯏꯁꯄꯦꯁꯤꯐꯤꯛ ꯑꯣꯏꯅ ꯑꯩꯈꯣꯏꯒꯤ ꯑꯦꯔꯤꯌꯥ ꯑꯃ ꯂꯩꯕꯀꯣ ꯁꯤ ꯅꯦꯁꯅꯦꯜ ꯍꯥꯏꯋꯦ ꯊꯥꯔꯇꯤ ꯁꯕꯦꯟ ꯂꯥꯏꯟꯁꯤꯗ ꯑꯗꯨꯗꯗꯤ ꯑꯦꯂꯕꯦꯟ ꯚꯤꯂꯦꯖ ꯂꯩꯕꯀꯣ ꯑꯗꯨꯗ ꯂꯣꯏꯅ ꯈꯪꯕꯅꯤ ꯍꯥꯏꯅꯤ
ꯅꯪ ꯑꯗꯨꯗꯤ ꯅꯪ ꯂꯣꯏ ꯈꯪꯕꯗꯨꯗꯤ ꯅꯪ ꯕꯣꯜꯁꯥꯟꯅꯕ ꯍꯩꯔꯝꯅꯤ
ꯑꯗꯨꯒꯤ ꯃꯁꯨ ꯅꯠꯇꯕꯀꯣ ꯑꯩꯈꯣꯏ ꯍꯥꯏꯕꯗꯤ ꯏꯁꯇꯨꯗꯦꯟ ꯌꯨꯅꯤꯌꯟꯒꯤ ꯀꯩ ꯀꯩꯅꯣ ꯊꯕꯛ ꯄꯝꯃꯤꯟꯅꯕꯀꯣ ꯑꯗꯨꯒꯤ ꯂꯣꯏꯅ ꯈꯪꯉꯦ ꯑꯩ
ꯑꯩꯗꯤ ꯑꯩꯗꯤ ꯑꯌꯥꯝꯕꯀꯣ ꯑꯁ ꯑꯩꯈꯣꯏꯔꯣꯝꯒꯤꯁꯦ ꯑꯩꯈꯣꯏꯔꯣꯝꯒꯤꯗꯤ ꯈꯪꯉꯦꯕꯨ ꯅꯣꯏꯔꯣꯝꯒꯤꯁꯦ ꯑꯩꯅ ꯈꯪꯕ ꯋꯥꯠꯂꯦꯕ ꯄꯥꯈꯪꯗ ꯀꯃꯥꯏꯅ ꯇꯧꯕꯅꯣ
ꯑꯩꯗꯤ ꯅꯣꯏꯔꯣꯝꯒꯤꯁꯨ ꯌꯥꯝ ꯈꯪꯉꯤ ꯅꯣꯏ ꯑꯦꯔꯤꯌꯥꯒꯤꯁꯨ
ꯍꯣꯏ ꯈꯪꯂꯝꯅꯤ
ꯑꯩ ꯅꯣꯏ ꯅꯣꯏ ꯑꯦꯔꯤꯌꯥꯗ ꯅꯣꯏ ꯑꯦꯔꯤꯌꯥꯗ ꯑꯩꯁꯨ ꯍꯧꯔꯛꯄꯅꯦꯕꯀꯣ ꯑꯩꯅ ꯃꯦꯇ꯭ꯔꯤꯛ ꯃꯦꯇ꯭ꯔꯤꯛ ꯐꯥꯎꯕꯗꯨꯗ ꯇꯝꯃꯒꯦꯔ
ꯑꯗꯨꯗꯤ ꯀꯅꯥ ꯈꯔ ꯑꯩꯈꯣꯏꯅꯤ ꯀ꯭ꯂꯥꯁꯃꯦꯠ ꯑꯣꯏꯔꯝꯒꯦꯔꯥ ꯑꯗꯨꯕꯨ ꯅꯪꯒꯤ ꯃꯤꯡ ꯑꯍꯥꯟꯕꯗꯤ ꯑꯩꯒꯤ ꯀ꯭ꯂꯥꯁꯃꯦꯠ ꯑꯃ ꯂꯩꯔꯝꯃꯦ ꯑꯗꯨꯕꯨ ꯒꯣ
ꯑꯣꯏꯕ ꯑꯣꯏꯖꯥꯠꯂꯦ ꯑꯗꯨꯗꯤ
ꯅꯠꯇꯦ ꯑ ꯑꯣꯏꯔꯝꯒꯦꯔꯥ ꯑꯣꯏꯔꯝꯃꯣꯏꯒꯦꯔꯥ ꯑꯗꯨꯕꯨ ꯃꯥꯗꯤ ꯅꯪ ꯃꯥꯏ ꯄꯤꯛꯄ꯭ꯔꯥ ꯆꯥꯎꯕ꯭ꯔꯥ
ꯑꯩꯗꯤ ꯃꯥꯏ ꯌꯥꯝ ꯄꯤꯛꯄꯗꯤ ꯑꯣꯏꯗꯦꯗ
ꯑꯣ ꯑꯗꯨꯗꯤ ꯑꯩꯅ ꯈꯪꯕ ꯃꯤꯗꯨꯅ ꯃꯃꯥꯏ ꯄꯤꯑꯦꯕ ꯅꯪꯅ ꯅꯍꯥꯟ ꯅꯪꯒꯤ ꯀꯩꯅꯣ ꯊꯝꯃꯦꯀꯣ ꯑꯗꯨ ꯅꯪꯔꯣ
ꯍꯣꯏ ꯍꯣꯏ ꯑꯩ ꯑꯩꯅꯦ
ꯑꯗꯨꯗꯤ ꯑꯩ ꯈꯪꯗꯦ ꯑꯗꯨꯕꯨ ꯅꯪꯒꯤ ꯃꯤꯡ ꯈꯔ ꯃꯥꯟꯅꯕꯒꯣ ꯑꯩ ꯈꯪꯕ ꯃꯌꯥꯝ ꯅꯪ ꯑꯩꯗꯤ ꯈꯪꯕ꯭ꯔꯣ ꯎꯈꯤꯕ꯭ꯔꯣꯅ
ꯎꯗꯤ ꯎꯕꯒꯨꯝ ꯇꯧꯕꯀꯣ ꯃꯔꯛ ꯃꯔꯛꯇꯗꯤ ꯎꯕꯒꯨꯝ ꯇꯧꯋꯦ
ꯎꯕꯒꯨꯝ ꯇꯧꯔ ꯎꯗꯕ
ꯎ ꯎꯔꯝꯕ ꯌꯥꯏ
ꯍꯣꯏ
ꯍꯥꯏꯕꯗꯤ ꯇꯤꯟꯅꯗꯕꯅꯤꯗꯤ ꯌꯥꯝ ꯄꯥꯛ ꯀꯧꯁꯨ ꯀꯧꯅ ꯇ ꯀꯧꯅ ꯇꯕꯒꯤ ꯀꯣ
ꯍꯣꯏ ꯎꯔꯁꯨ ꯑꯁꯦꯡꯕ ꯑꯗꯨꯃꯥꯏꯅ ꯇꯧꯔꯝꯕꯅꯤ
ꯅꯣꯏ ꯔꯝꯒꯤ ꯃꯤꯗꯤ ꯌꯥꯝꯝ ꯈꯥꯡꯉꯅꯤ ꯀꯣ ꯑꯩꯅ ꯅꯣꯏꯕꯨ ꯅꯣꯏꯕꯨ ꯊꯤꯕ ꯍꯧꯔꯗꯤ ꯂꯥꯏ ꯂꯥꯏꯅ ꯊꯤꯕ ꯐꯪꯗꯕꯅꯤ
ꯊꯤꯌꯣꯅꯦ ꯊꯤꯌꯣꯅꯦ ꯊꯤꯕꯤꯌꯣ ꯑꯩꯗꯤ ꯊꯤꯕꯤꯌꯣ ꯍꯥꯏꯔꯅꯦ ꯑꯌꯨꯕꯨꯛꯅꯥꯁꯨ ꯊꯤꯕꯤꯕ ꯃꯤ ꯂꯩꯇꯕꯒꯤ ꯋꯥꯔꯤꯅꯤꯅꯦꯍꯦ
ꯃꯗꯨ ꯑꯁꯤ ꯅꯨꯄꯤꯁꯦ ꯀꯔꯝꯕ ꯄꯥꯠꯀꯤꯔꯥ ꯀꯔꯝꯕ ꯂꯩꯀꯥꯏꯒꯤꯔ ꯍꯥꯏꯕ ꯑꯩ ꯍꯧ ꯉꯁꯤ ꯉꯁꯤ ꯉꯁꯤ ꯐꯥꯎ ꯊꯤꯗꯣꯛꯧꯕ ꯉꯝꯅꯤꯀꯣ ꯑꯩꯒꯤ ꯃꯔꯨꯞ ꯑꯩꯒꯤ ꯃꯔꯨꯞ ꯌꯥꯝ ꯂꯩꯕꯀꯣ ꯅꯣꯏ ꯈꯨꯟꯒꯤꯁꯨ
ꯑꯣ ꯑꯩꯈꯣꯏ ꯍꯣꯏ ꯑꯩꯗꯤ ꯈ ꯅꯪꯅ ꯈꯪꯉꯗꯤ ꯌꯥꯔꯦ ꯑꯩꯗꯤ ꯅꯣꯏꯔꯣꯝꯗ ꯊꯤꯅꯤꯡꯉꯥꯏ ꯊꯤꯕ ꯍꯩꯔꯣꯏ ꯀꯅꯥꯗ ꯍꯪꯗꯣꯏꯅꯣ ꯈꯪꯗꯦ ꯏꯃꯥꯟꯅꯕꯤ ꯊꯥꯏꯅ ꯀꯥꯔꯝꯕꯁꯤꯡꯗꯨꯁꯨ ꯅꯝꯕꯔ ꯂꯣꯏ ꯃꯥꯡꯈ꯭ꯔꯦꯕ ꯅꯣꯏ ꯅꯨꯄꯤ ꯑꯩꯈꯣꯏ ꯅꯨ ꯅꯨꯄꯤꯒ ꯅꯣꯏ ꯅꯨꯄꯥꯒꯗꯤ ꯌꯥꯝ ꯈꯦꯠꯅꯩꯗ ꯑꯩꯈꯣꯏꯗꯤ ꯂꯞꯄꯣ ꯂꯞꯅꯔꯗꯤ ꯑꯗꯨꯝ ꯂꯥꯞꯅꯔꯦꯕ ꯌꯨꯝ ꯄꯥꯟꯕꯁꯨ ꯌꯥꯝ ꯌꯥꯎꯈ꯭ꯔꯦ
ꯐꯠ ꯃꯥꯜꯂꯤꯦ ꯑꯗꯨꯗꯤ ꯅꯣꯏ ꯀꯥꯡꯕꯨꯁꯦ
ꯍꯥꯥ
ꯌꯥꯝ ꯐꯠꯇꯕ ꯃꯥꯜꯂꯤꯕ ꯅꯣꯏ ꯀꯥꯡꯕꯨꯁꯦ
ꯃꯤ ꯌꯨꯝ ꯄꯥꯟꯈ꯭ꯔꯗꯤ ꯊꯥꯛ ꯑꯃ ꯍꯦꯟꯒꯠꯈ꯭ꯔꯕꯅꯦ
ꯑꯗꯨ ꯑꯣꯏꯔꯁꯨ ꯑꯩꯈꯣꯏꯗꯤ ꯀꯩꯅꯣ ꯌꯨꯝ ꯄꯥꯟꯒꯦꯔꯥ ꯈꯣꯠꯂꯒꯦꯔꯥ ꯑꯗꯨꯝ ꯐꯣꯟꯗꯗꯤꯀꯣ
ꯎꯝ
ꯀꯒꯨꯝꯕ ꯁꯥꯔꯒ ꯑꯗꯨꯝ ꯇꯒꯅꯤ ꯈ ꯎꯃꯜꯁꯤꯦ ꯑꯃ ꯀꯥꯏꯗꯅ ꯈꯕꯔ ꯂꯏꯗ ꯀꯥꯅ
ꯑꯩꯈꯣꯏ ꯅꯨꯄꯤꯁꯤꯡꯗꯤ ꯌꯨꯝ ꯄꯥꯟꯕꯥꯩꯗ ꯆꯥꯛ ꯊꯣꯡꯒꯅꯤ ꯆꯥꯛ ꯊꯣꯡꯕ ꯂꯣꯏꯔꯒ
ꯆꯥꯛ ꯊꯣꯡꯕꯕꯨ ꯊꯕꯛꯅꯤ ꯍꯥꯏꯅꯔ ꯈꯣꯡꯕꯨ ꯊꯕꯛꯅꯤ ꯍꯥꯏꯅ ꯂꯧꯒꯅꯨ ꯀꯣ
ꯆꯥꯛꯊꯣꯡ ꯃꯨ ꯊꯥꯎꯅꯗ꯭ꯔꯦ ꯀꯔꯤꯔ ꯑꯗꯨ
ꯑꯩ ꯊ ꯊꯄꯒꯅꯠꯇ ꯑꯗꯨꯒꯨꯝꯕꯗꯤ ꯄꯨꯔꯥ ꯀꯩꯅꯣ ꯊꯕꯛ ꯍꯥꯏꯅꯤꯡꯉꯥꯏꯁꯨ ꯌꯥꯗꯣꯏꯅꯦ ꯑꯗꯨꯒꯨꯝꯕꯗꯤ
ꯑꯗꯣ ꯑꯗꯨꯗꯤ ꯆꯥꯛ ꯊꯣꯡꯕꯁꯦ ꯀꯔꯤꯅꯣ ꯍꯥꯏꯌꯣ ꯑꯗꯨꯗꯤ
ꯕꯁ ꯑꯩꯈꯣꯏꯒꯤ ꯗꯦꯂꯤ ꯔꯨꯇꯤꯟ ꯐꯣꯂꯣ ꯇꯧꯕ ꯈꯛꯇꯅꯤꯕ ꯑꯗꯨꯗꯤ
ꯑꯗ ꯅꯪꯁꯨ ꯑꯗꯨꯗ ꯊꯕꯛ ꯅꯠꯇꯦ ꯍꯥꯏꯗꯤꯦ ꯌꯦꯡꯉꯣ ꯅꯪꯁꯨ ꯈꯜꯂꯣ ꯏꯃꯨꯡ ꯐꯦꯃꯤꯂꯤ ꯑꯆꯧꯕꯗ ꯄꯥꯜꯂꯦ ꯍꯥꯏꯔꯁꯨ ꯄꯥꯜꯂꯗꯤ ꯊꯕꯛ ꯆꯥꯛ ꯌꯦꯟꯁꯥꯡ ꯊꯣꯡꯕ ꯋꯥꯕꯗꯨꯗꯤ ꯅꯪ ꯈꯪꯕ꯭ꯔꯣ
ꯈꯪꯗꯦ ꯈꯪꯉꯤꯗ
ꯑꯗꯨꯗꯤ ꯃꯤ ꯋꯥꯔꯝꯃꯅꯤ ꯑꯗꯨꯗꯤ ꯑꯗꯣ ꯐꯥꯎꯅꯔꯒ ꯑꯁ ꯅꯝꯕꯔꯁꯨ ꯃꯥꯡꯈ꯭ꯔꯦꯗ ꯏꯃꯥꯟꯅꯕꯤ ꯈꯔꯗꯤ ꯂꯩꯗꯤ ꯂꯩꯖꯕꯅꯦ ꯁꯨꯐꯥꯎꯕ ꯍꯣꯟꯅꯗ꯭ꯔꯦꯗ ꯀꯃꯥꯏꯅ ꯇꯧꯔꯝꯕꯅꯣꯁꯨ ꯈꯪꯗ꯭ꯔꯦ
ꯅꯣꯏꯒꯤ ꯅꯣꯏ ꯑ ꯍꯥꯏꯔꯣ ꯍꯥꯏꯔꯣ
ꯍꯥꯏꯔꯣ ꯅꯪ ꯍꯥꯟꯅ
ꯅꯣꯏꯒꯤ ꯅꯣꯏꯒꯤ ꯈꯨꯟꯗꯣ ꯄꯥꯔꯠꯗꯤ ꯌꯥꯝꯗꯤ ꯌꯥꯝꯃꯤꯀꯣ
ꯍꯣꯏ ꯃꯉꯥ ꯐꯥꯎꯔꯛꯑꯦ
ꯎꯝ ꯑꯗꯨ ꯂꯣꯏꯅ ꯈꯪꯕꯅꯤ ꯑꯁ ꯈ꯭ꯋꯥꯏ ꯑꯩꯅ ꯍꯧꯖꯤꯛ ꯑꯩꯒꯤ ꯃꯔꯨꯞ ꯍꯥꯏꯔꯗꯤ ꯅꯪ ꯈꯪꯉꯦ ꯈꯪꯉꯦ ꯍꯥꯏꯔꯛꯀꯅꯤꯀꯣ ꯑꯍꯨꯝ ꯁꯨꯕꯁꯨ ꯂꯣꯏꯅ ꯈꯅꯤꯅꯦꯒꯩꯅꯣ
ꯑꯥ
ꯍꯣꯏ ꯑꯗꯨꯗꯤ ꯅꯪꯁꯦ ꯀꯔꯝꯕ ꯃꯤꯅꯣ ꯍꯥꯏꯕꯁꯦ ꯅꯪꯒꯤ ꯃꯔꯨꯞꯇꯒꯤ ꯑꯩ ꯈꯪꯕ ꯌꯥꯔꯦ ꯍꯥꯏꯕꯗꯤ ꯑꯩ ꯍꯥꯏꯕꯗꯤꯀꯣ ꯅꯪꯅ ꯅꯪꯅ ꯇꯤꯟꯅꯕ ꯃꯔꯨꯞꯇꯣ ꯑꯩꯈꯣꯏ ꯈꯨꯟꯗ ꯀꯔꯤ ꯃꯤꯔꯣ ꯑꯩ ꯈꯪꯉꯦꯕꯀꯣ
ꯅꯠꯇꯦ ꯑꯗꯨ
ꯅꯪꯅ ꯆꯥꯟꯅꯔꯒ ꯇꯤꯟꯅꯔꯗꯤ ꯑꯗꯨ ꯅꯪꯁꯨ ꯈꯔ ꯃꯥꯜꯂꯝꯃꯅꯦꯕ
ꯃꯤꯗꯤ ꯂꯦꯕꯀꯣ ꯂꯣꯏꯅꯗꯤ ꯆꯨꯝꯕ ꯅꯠꯇꯦꯀꯣ ꯑꯗꯨꯒꯨꯝꯕꯗꯣ
ꯑ ꯆꯨꯝꯕ ꯅꯠꯇꯦ ꯑꯗꯨ ꯈꯜꯂꯁꯨ ꯍꯣꯏ ꯌꯥꯟꯅꯕ ꯍꯥꯏꯕꯁꯤꯃꯃꯨꯛ ꯏꯃꯥꯟꯅꯕ ꯍꯥꯏꯅ ꯌꯥꯅꯕ ꯍꯥꯏꯕꯁꯤꯗꯤ ꯀꯩꯅꯣꯝꯃꯗꯤ ꯂꯩꯕꯅꯦꯕ ꯅꯪꯁꯨ ꯑꯩꯅ ꯇꯤꯟꯅꯕ ꯍꯥꯏꯔꯗꯤ ꯍꯥꯏꯗꯤ ꯇꯤꯟꯅꯕꯒ ꯆꯨꯝꯅ ꯈꯪꯃꯕꯒ ꯇꯣꯡꯉꯥꯜꯂꯦꯅ ꯑꯩꯗꯤ ꯃꯥ ꯇꯤꯟꯅꯩ ꯍꯥꯏꯔꯗꯤ ꯇꯤꯟꯅꯔꯒ ꯋꯥꯔꯤ ꯈꯔ ꯑꯗꯨꯝ ꯁꯥꯟꯅꯕꯒ ꯀꯩꯅꯣꯝꯃ ꯈꯔ ꯈꯔꯗꯤ ꯂꯩ ꯈꯔ ꯃꯥꯟꯅꯕ ꯈꯔꯗꯤ ꯂꯩꯕꯅꯦꯕ
ꯎꯝ ꯅꯨꯄꯤ ꯀꯥꯡꯕꯨꯁꯦ ꯌꯥꯝ ꯈꯪꯉꯦ ꯅꯣꯏꯔꯣꯝꯒꯤꯀꯣ
ꯅꯨꯄꯤ ꯅꯨꯄꯤ ꯌꯥꯝ ꯈꯪꯉꯗꯤ ꯅꯪꯁꯦ ꯅꯨꯄꯤ ꯆꯣꯔꯝꯗꯣ ꯇꯣ ꯆꯧꯔꯣꯝꯗꯣꯏ ꯌꯥꯝ ꯃꯥꯜꯂꯦꯗ
ꯑꯗ ꯑꯩꯈꯣꯏꯒꯤ ꯀ꯭ꯂꯥꯁꯃꯦꯠꯅꯤꯅꯦ ꯅꯣꯏꯗꯤ ꯅꯣꯏꯔꯣꯝꯒꯤ ꯑꯩꯈꯣꯏ ꯁ꯭ꯀꯨꯜ ꯀꯥꯃꯤꯟꯅꯕ ꯑꯁ ꯌꯥꯝꯕꯅꯤ
ꯎꯝ
ꯑꯩꯒꯤ ꯑꯩꯒꯤ ꯏꯌꯥꯝꯕꯒꯤ ꯏꯌꯥꯝꯕꯒꯤ ꯃꯔꯨꯞꯁꯤꯡꯗꯨꯁꯨ ꯑꯩ ꯑꯩ ꯈꯪꯉꯤꯕꯀꯣ ꯑꯗꯨ ꯑꯣꯏꯕꯒꯤ ꯑꯩꯅ ꯌꯥꯝ ꯊꯛ ꯋꯥꯅꯤꯗ ꯑꯩꯅ ꯈꯥꯡꯕꯁꯤ ꯑꯩꯒꯤ ꯀ꯭ꯂꯥꯁꯃꯦꯠ ꯈꯛꯇ ꯅꯠꯇꯦꯕ ꯈꯥꯡꯕꯗꯣ ꯏꯌꯥꯝꯕꯒꯤ ꯀ꯭ꯂꯥꯁꯃꯦꯠꯁꯤꯡꯕꯨ ꯌꯥꯝ ꯈꯪꯉꯤ ꯃꯣꯏꯁꯨ ꯌꯥꯝ ꯐ꯭ꯔꯦꯟꯂꯤ ꯑꯣꯏꯅ ꯀꯩꯅꯣ ꯂꯣꯏꯅꯕꯗꯣ
ꯍꯣꯏ
ꯇꯧꯕꯒꯤ ꯈꯪꯕ ꯋꯥꯅꯤꯗ
ꯅꯪ ꯑꯩꯈꯣꯏ ꯈꯨꯂꯣꯝꯒꯤ ꯅꯨꯄꯤ ꯌꯥꯝ ꯈꯪꯉꯦ ꯍꯥꯏꯕꯅꯤꯅ ꯑꯩꯈꯣꯏ ꯈꯨꯂꯣꯝ ꯈꯨꯗꯠꯇꯤ ꯌꯨꯝ ꯄꯥꯟꯕ ꯌꯥꯎꯔꯕꯣ
ꯀꯔꯤ
ꯍꯥꯥ
ꯑꯩꯈꯣꯏꯀ ꯑꯩꯒꯤ ꯃꯔꯨꯞꯁꯤ ꯑꯩ ꯑꯩꯒꯤ ꯃꯔꯨꯞꯁꯤꯡꯗꯨꯔꯣ ꯈꯪꯗꯦ ꯍꯧꯖꯤꯛ ꯄꯥꯟꯗꯤ ꯄꯥꯟ ꯄꯥꯟꯕꯗꯤ ꯈꯪꯗ꯭ꯔꯤꯗ ꯍꯧꯖꯤꯛ ꯐꯥꯎꯗꯤ ꯄꯥꯎ ꯇꯥꯗ꯭ꯔꯤ
ꯑꯣ